ꯄ꯭ꯔꯣ
ꯑꯁꯨ ꯃꯔꯨꯞꯄꯨ ꯊꯕꯛ ꯍꯥꯡꯉꯤꯕ꯭ꯔꯣ ꯀꯃꯥꯏ ꯀꯃꯥꯏꯅ ꯇꯧꯏꯅꯣꯅꯦ
ꯑꯁ ꯊꯕꯛ ꯍꯥꯡꯉꯤ ꯃꯔꯨꯞ ꯉꯁꯤꯗꯤ ꯀꯩꯅꯣ ꯇꯧꯋꯦ ꯁꯨꯇꯤ ꯀꯣꯛ ꯂꯧꯊꯣꯛꯄꯅꯤ ꯃꯔꯨꯞ ꯉꯁꯤꯗꯤ ꯑꯁ
ꯑꯣ ꯃꯔꯨꯞꯁꯨ ꯊꯕꯛ ꯐꯖꯅ ꯆꯤꯟꯈ꯭ꯔ ꯃꯥꯟ
ꯃꯥꯥꯟꯅꯦ ꯊꯕꯛ ꯑꯃ ꯁꯤꯜꯂꯦ ꯍꯥꯏꯇꯥꯔꯦ ꯉꯝꯅ ꯉꯝꯅꯕ ꯍꯥꯏꯇꯥꯔꯦꯅꯦ ꯌꯨꯝꯒꯤ ꯅꯨꯄꯤ ꯑꯃ ꯀꯩꯅꯣ ꯇꯧꯔꯅꯤꯅ ꯑꯁ ꯊꯤꯂꯣꯃꯤꯅ ꯊꯕꯛꯁꯤ ꯆꯦꯟꯖꯤꯜꯂꯦ ꯍꯥꯏꯇꯥꯔꯦ ꯃꯔꯨꯞ ꯑꯁ ꯉꯝꯅ ꯉꯝꯅꯕ ꯍꯤꯡꯗ ꯌꯥꯗꯕꯅꯤꯅ
ꯑꯗꯨ ꯑ ꯅꯨꯄꯤ ꯊꯤꯕ ꯍꯥꯏꯖꯤ ꯃꯔꯨꯞ ꯗꯤ ꯊꯕꯛꯇꯤ ꯐꯖ ꯍꯥꯞ ꯍꯥꯞꯀꯠꯄꯖꯥꯠꯅꯤꯅ ꯃꯔꯨꯞ ꯍꯥ
ꯃꯥꯅꯤ ꯃꯥꯅꯤ ꯆꯨꯝꯃꯤ ꯃꯔꯨꯞ ꯑꯁ ꯐꯖ ꯆꯤꯟꯕꯅꯦ ꯐꯖꯅ
ꯑꯉꯥꯡ ꯁꯦꯟꯅꯔ ꯂꯩꯔꯣꯁꯦ ꯀꯔꯤ ꯇꯧꯔꯝꯂꯦ
ꯑꯁ ꯑꯉꯥꯡꯁꯨ ꯁꯦꯟꯅꯩ ꯃꯔꯨꯞ ꯑꯗꯩꯒꯤ ꯊꯕꯛꯁꯨ ꯆꯠꯂꯤ
ꯎꯝ
ꯁꯤ ꯅꯨꯡꯗꯥꯡ ꯈꯛꯇꯅꯤ ꯃꯔꯨꯞ ꯐꯖꯅ ꯄꯣꯊꯥꯕ ꯌꯥꯕ ꯍꯥꯏꯕꯨ ꯁꯤꯡꯗꯤ ꯑꯗꯨꯝ ꯀꯩꯅꯣ ꯇꯧꯕꯅꯤꯅ ꯑꯗꯒꯤ ꯄꯣꯊꯥꯕꯁꯤ ꯀꯌꯥ ꯐꯪꯗ꯭ꯔꯦ ꯍꯥꯏꯇꯥꯔꯦ꯫
ꯑꯣ꯫
ꯗꯨꯀꯥꯟ ꯊꯣꯛꯎꯗꯅ ꯃꯔꯨꯞ ꯑꯁ ꯑꯗꯨꯅꯦ
ꯀꯩꯍꯩꯞ ꯃꯔꯨꯞ꯫
ꯎꯝ ꯗꯨꯀꯥꯟ ꯊꯣꯛꯑꯃꯤꯅ ꯃꯔꯨꯞ ꯊꯕꯛꯁꯤ ꯆꯤꯜ ꯂꯦꯕ ꯀꯁꯇꯃꯔ ꯀꯩꯀꯩꯏꯝ ꯃꯌꯥꯝ ꯂꯥꯛꯑꯃꯤꯅꯀꯣ ꯗꯨ ꯆꯥꯁꯤꯁꯨ ꯃꯔꯨꯞ ꯌꯨꯝꯗ ꯆꯥꯕ ꯆꯪꯕ ꯐꯪ ꯔꯝꯗꯥ ꯑꯩ ꯗꯨꯀꯥꯟꯗ ꯀꯣ ꯑꯩ ꯅꯨꯞ ꯅꯨꯄꯤꯅ ꯑꯗꯨꯝ ꯄꯨꯊꯣꯔꯛꯄ ꯍꯥꯏꯇꯥꯔꯦ ꯑꯗꯨꯝ꯫ ꯕꯥ ꯕꯔꯦ ꯑꯗꯨꯃꯥꯏ ꯇꯧꯔꯝꯃꯤꯗ꯫
ꯍꯣꯏꯅꯦ ꯅꯨꯃꯤꯗꯥꯡꯒꯨꯝꯕꯗ ꯐꯖꯅ ꯄꯦꯟꯅ ꯄꯦꯟꯅ ꯆꯥ
ꯃꯥꯅꯦ ꯃꯥꯅꯦ꯫
ꯃꯔꯨꯞꯇꯤ ꯅꯨꯄꯤ ꯑꯉꯥꯡ ꯊꯤꯗꯅ ꯌꯨꯝꯒꯤ ꯇꯨꯊꯣꯛ ꯀꯩꯏꯝ ꯇꯧꯔꯤꯗꯨ ꯐꯔꯝꯅꯤ ꯀꯗꯥꯏꯗꯒꯤ ꯑꯩꯈꯣꯏꯗꯤ ꯍꯧꯖꯤꯛꯐꯥꯎ ꯅꯨꯄꯤ ꯉꯥꯡ ꯊꯤꯔꯤꯖꯤ ꯈꯪꯗ꯭ꯔꯦ
ꯆꯥꯏꯗ ꯀꯩꯅ ꯊꯤꯅꯕ ꯇꯧꯁꯤꯡ ꯑꯦ ꯆꯍꯤꯗꯨ ꯀꯨꯏꯖꯤꯂꯗꯤ ꯃꯔꯨꯞ ꯑꯍꯜ ꯂꯃꯟꯅ ꯍꯥꯏꯅꯕ ꯑꯃ ꯂꯩꯕꯅꯤꯅꯀꯣ꯫ ꯑꯗꯨ ꯃꯔꯨꯞꯄꯨ ꯍꯧꯖꯤꯛ ꯀꯩꯀꯩ ꯎꯝ ꯀꯩꯀꯩ ꯍꯣꯠꯅꯔꯤꯒꯦ꯫ ꯀꯃꯥꯏ ꯇꯧꯔꯤꯅꯣ꯫ ꯏꯁ ꯀꯨꯏꯔꯦꯅꯦ
ꯑꯝꯍꯥꯅꯦ ꯑꯦꯛꯖꯥꯡ ꯅꯨꯡꯖꯥꯝ ꯈꯔ ꯄꯩꯈꯥ ꯅꯨꯡꯈꯥ ꯊꯥꯕꯗꯣ꯫
ꯎꯝ꯫
ꯈꯟꯕꯨꯗꯤ ꯈꯟꯂꯅꯤ ꯚꯥꯏ ꯍꯥꯟꯅ ꯑꯗꯨ ꯑꯩꯁꯨ ꯍꯟꯗꯛ ꯈꯟꯕꯒ ꯎꯝ꯫ ꯍꯟꯗꯛ ꯈꯟꯕꯒ ꯅꯨꯄꯤ ꯊꯨꯖꯤꯜꯂꯒꯦꯗꯤ ꯈꯜꯂꯝꯕꯅꯦ ꯍꯥꯏꯗꯤ ꯄꯣꯠꯇꯣ ꯑꯩꯖꯨ ꯃꯥꯛ ꯁꯨꯝ ꯑꯩꯅ ꯐꯪꯕꯗꯨꯗ ꯑꯃꯨꯛ ꯌꯦꯡꯖꯤꯔꯅ ꯈꯟꯗꯧ ꯃꯥꯜꯂꯦꯕꯀꯣ
ꯈꯟꯒꯅꯤ ꯈꯟꯒꯅꯤ ꯑ
ꯑꯗꯨꯅ ꯑꯩꯁꯨ ꯁꯨꯝ ꯌꯨꯝ ꯊꯕꯛꯇꯨ ꯐꯪ ꯇꯥꯔꯗꯤ ꯌꯨꯝ ꯀꯩꯗꯨ ꯈꯔ ꯂꯣꯏꯁꯤꯜꯂꯒ ꯑꯗꯨꯝ ꯂꯨꯍꯣꯡꯊꯣꯛ ꯄ ꯌꯥꯔꯦꯗꯅ
ꯃꯥꯅꯤ ꯃꯥꯅꯤ
ꯃꯔꯨꯞ ꯑꯗꯨꯅꯤ ꯈꯜꯂꯝꯕꯁꯤ ꯃꯔꯨꯞꯀꯤ ꯑꯉꯥꯡ ꯁꯤꯡꯗꯨ ꯎꯗꯕꯨ ꯀꯨꯏꯔꯦ ꯁ꯭ꯀꯨꯜ ꯀꯥ ꯍꯧꯔꯕꯥ ꯀꯃꯥꯏ ꯀꯃꯥꯏ ꯇꯧꯔꯤꯒꯦ ꯃꯔꯨꯞ ꯑꯉꯥꯡꯗꯨꯕꯨ
ꯑꯉꯥꯡꯗꯣ ꯁ꯭ꯀꯨꯜ ꯀꯥꯔꯦ ꯀꯩꯅꯣꯗ ꯑꯍꯟꯗꯣ ꯁꯀꯨꯜ ꯀꯔꯦ ꯍꯥꯟꯗꯛ ꯀꯥꯂꯁ ꯀꯩꯅꯣ ꯀꯥꯔꯦ ꯐꯣꯔ ꯀꯥꯔꯦ ꯑꯗꯨꯒ ꯑꯇꯣꯝꯕꯤ ꯑꯗꯨꯅ ꯀ꯭ꯂ꯭ꯔꯥꯁ ꯀꯦ ꯀ꯭ꯂ꯭ꯔꯥꯁ ꯅꯗ ꯀꯦꯖꯤ ꯇꯨ ꯀꯦꯖꯤꯗꯨꯨ ꯀꯥꯕ
ꯍ ꯑꯦ ꯑꯗꯨꯗꯤ ꯌꯥꯝ ꯆꯥꯎꯔꯦꯅꯤ ꯃꯔꯨꯞ
ꯆꯥꯎꯔꯦ ꯍꯥꯏꯇꯥꯔꯦ ꯇꯣꯝꯕꯤꯗꯨꯁꯨ ꯑꯗꯨꯝ ꯅꯤꯡꯉꯥꯏ ꯗꯤ ꯈꯔꯥ ꯀꯜꯂꯤ ꯑꯇꯣꯝꯕꯤ ꯑ ꯑꯉꯥꯡ ꯑꯣꯏꯕꯅꯤꯅ
ꯇꯎ ꯋꯥꯟ ꯋꯥꯟ ꯅꯨꯡꯉꯥꯏꯔꯝꯒꯅꯤꯗ ꯑꯗꯨꯗꯤ ꯃꯔꯨꯞ ꯑꯩ ꯋꯥꯈꯜꯗꯗꯤ ꯎꯝ ꯎꯝ
ꯋꯥꯛꯀꯤꯡ ꯆꯠꯁꯤꯒ ꯃꯥꯅꯤ ꯋꯥꯜꯀꯤꯟ ꯆꯠꯁꯤ ꯆꯠꯂꯨꯁꯤꯗ ꯍꯥꯏꯃꯅꯤꯅ ꯅꯨꯡꯗꯥꯡ ꯋꯥꯏꯔꯝ ꯗ ꯁꯣꯝꯗ ꯑꯩꯈꯣꯏꯒꯤ ꯍꯩ ꯂꯩ ꯌꯥꯝ ꯊꯥꯕ ꯃꯐꯝ ꯑꯃ ꯂꯩ ꯑꯩꯈꯣꯏꯒꯤ ꯄꯥꯠ ꯃꯌꯥ ꯍꯥꯏꯗꯣꯏꯔꯥ ꯍꯥꯏꯇꯥꯔꯦ ꯑꯣ ꯆꯠꯁ ꯑꯗ ꯍꯥꯏ
ꯅꯨꯡꯉꯥꯏꯔꯤꯅꯦ ꯅꯨꯉꯥꯏꯅꯤ ꯏꯪ ꯏꯪ ꯂꯥꯎꯅ ꯋꯥꯈꯜ ꯅꯨꯡꯉꯥꯏꯅ ꯆꯠꯄꯗꯣ ꯅꯨꯡꯉꯥꯏꯕꯅꯦ
ꯃꯥꯟꯅꯦ ꯑꯗꯨꯅꯤ ꯉꯁꯤꯁꯦ ꯀꯣꯛ ꯆꯠꯊꯣꯛꯎꯒꯦꯗ ꯉꯁꯤ ꯁꯨꯇꯤ ꯀꯣꯛ ꯂꯧꯊꯣꯛꯄꯅꯤ ꯍꯥꯏꯗꯤ ꯀꯩꯗꯧꯅꯤ ꯁꯨꯇꯤꯒꯣꯛ ꯂꯧꯊꯣꯛꯑꯒ ꯉꯁꯤꯗꯤ ꯑꯉꯥꯡꯁꯤꯡ ꯑꯣꯏꯅ ꯍꯥꯡꯒꯜꯂꯕꯅꯤ ꯗꯨꯀꯥꯟꯗꯣ ꯑꯩꯅ ꯂꯣꯏ ꯄꯥꯅꯕꯗꯣ ꯋꯥꯔꯦꯕ ꯑꯩꯁꯨ
ꯎꯝ ꯎꯝ
ꯍꯥꯏꯒꯗ
ꯍꯣꯏꯅꯦ ꯃꯣꯏꯁꯨ ꯈꯔ ꯊꯥꯗꯣꯛꯄꯤ ꯃꯣꯏꯁꯨ ꯈꯔ ꯊꯥꯗꯣꯛꯑꯣ ꯃꯣꯏꯅꯁꯨ ꯃꯣꯏꯁꯨ ꯈꯔ ꯈꯔ ꯍꯩꯅꯅꯕꯀꯣ ꯎꯝ ꯎ ꯅꯥꯇꯥꯗꯤ ꯑꯗꯨꯗꯒꯤ ꯃꯔꯨꯞꯅ ꯁꯨꯝ ꯂꯩ ꯂꯩꯔꯗꯤ ꯃꯣꯏꯁꯨ ꯍꯦꯟꯒꯠꯂꯣꯏꯕ
ꯃꯥꯅꯤ ꯃꯥꯅꯤ
ꯐꯖ ꯐꯖꯅ
ꯑꯁ ꯑꯗꯨꯅ ꯃꯔꯨꯞ ꯑꯩꯈꯣꯏ ꯎꯟ ꯄꯨꯨꯟꯗ ꯀꯨꯏꯔꯦꯀꯣ ꯍꯌꯦꯡ ꯃꯔꯨꯞ ꯁꯨ ꯑꯦꯛꯖꯥꯝ ꯀꯩꯀꯩ ꯇꯞꯅ ꯍꯥꯏꯗꯣꯛꯑꯒ ꯇꯞꯅ ꯆꯥꯛ ꯆꯔꯥ ꯑꯝ ꯆꯥꯔꯁꯤ ꯑꯗꯨꯒ ꯍꯧꯖꯤꯀꯤ ꯎꯝ ꯎꯝ ꯍꯩ ꯂꯩ ꯐꯖꯅ ꯊꯥ ꯃꯐꯝ ꯑꯃꯗꯣ ꯍꯩꯀꯣꯜ ꯍꯩꯀꯣꯜ ꯂꯩ ꯀꯣꯟ ꯍꯥꯏꯇꯥꯔꯅꯦ ꯑꯩꯈꯣꯏꯒꯤ ꯑꯗꯨ ꯆꯠꯂꯨꯁꯤ ꯅꯣꯡꯃ ꯃꯔꯨꯞꯁꯨ ꯎꯔꯝꯃꯅꯤ ꯐꯣꯟꯗ ꯀꯩꯗ ꯍꯥꯏꯇꯥꯔꯦ ꯊꯥꯒꯠꯄꯅꯦ
ꯑꯣ ꯑꯩ ꯃꯃꯤꯡꯗꯨ ꯑꯩ ꯑꯩꯈꯣꯏ ꯆꯠꯂꯨꯔꯁꯦ ꯃꯔꯨꯞ ꯅꯨꯡꯉꯥꯏꯅꯤ ꯑꯗꯨꯏ ꯃꯐꯝꯗꯣ ꯑꯩ ꯈꯪ
ꯏꯪꯉꯦꯕ ꯑꯩꯈꯣꯏꯖꯦ ꯏꯪꯒ ꯍꯥꯏꯇꯥꯔꯦꯅꯦ ꯄꯣꯊꯥꯕ ꯌꯥꯝ ꯅꯨꯡꯉꯥꯏꯕ ꯃꯐꯝꯅꯦꯕ
ꯑꯗꯨꯗꯤ ꯆꯥꯛ ꯀꯥ ꯆꯥꯔ ꯐꯛ ꯑꯃ ꯄꯨꯔꯒ ꯀꯣꯛ ꯇꯨꯝꯃ ꯄꯊꯥꯔꯨꯔꯗꯤ ꯅꯨꯡꯉꯥꯏꯗꯨꯏꯅꯤꯅꯦ
ꯃꯣꯏ ꯑꯗꯨꯝ ꯆꯥꯛ ꯆꯥꯕ ꯀꯩ ꯇꯧꯕ ꯑꯗꯨꯝ ꯄꯤꯀꯅꯤꯛ ꯂꯥꯛꯄ ꯆꯥꯛ ꯆꯥꯕ ꯀꯩꯗꯧꯕ ꯑꯗꯨꯝ ꯍꯥꯏꯟ ꯌꯥꯏ
ꯑꯣ ꯑꯗꯨꯗꯤ ꯑꯗꯨꯗꯤ ꯌꯥꯏꯌꯦꯕ
ꯎꯝ ꯌꯥꯏ ꯌꯥꯏ ꯑꯗꯁꯨ ꯂꯣꯏ ꯌꯥꯏ
ꯑꯗꯨꯗꯤ ꯅꯩꯔꯦ ꯀꯩꯅꯣ ꯑ ꯑꯗꯨꯗꯤ ꯌꯥꯝ ꯅꯨꯡꯉꯥꯏꯅꯤ ꯀꯩꯅꯣ
ꯎꯝꯃꯥꯏ ꯇꯧꯔꯁꯦ ꯀꯩꯅꯣꯃ ꯑ ꯑꯦꯗꯤ
ꯌꯥꯏ ꯌꯥꯏ ꯍꯌꯦꯡ ꯀꯩꯅꯣ ꯅꯨꯃꯤꯠꯇ ꯑꯃꯨꯛ ꯍꯦꯟ ꯇꯧꯔ ꯂꯣꯏꯔꯦ ꯅꯨꯡꯉꯥꯏꯅ
ꯎꯝ ꯃꯔꯨꯞ ꯑꯗꯨꯅꯤ ꯃꯔꯨꯞ ꯍꯣꯏꯖꯨ ꯍꯧꯖꯤꯛ ꯊꯕꯛꯁꯨ ꯈꯔ ꯆꯤꯜꯂꯝꯒꯅꯤ ꯌꯨꯝꯒꯤ ꯀꯔꯤ ꯁꯦꯝꯖꯤꯟꯕ ꯈꯣꯠꯆꯤꯟꯕ ꯀꯣ
ꯍꯧꯔꯕꯅꯦ ꯊꯕꯛ ꯏꯪꯈꯥꯡꯁꯤꯡ ꯅꯣꯡꯃꯒꯤ ꯆꯪꯉꯤꯕꯅꯤ ꯄꯩꯁꯥꯁꯨ ꯆꯪꯕ ꯏꯁꯥꯁꯨ ꯆꯪꯕ ꯀꯩ ꯃꯤꯗꯨ ꯃꯤꯅ ꯇꯧꯗꯕꯅꯤꯅꯀꯣ ꯄꯣꯠ ꯑꯃ ꯋꯥꯠ ꯑꯩꯒ
ꯌꯣꯄꯤ ꯋꯥꯠꯂꯦ ꯑꯗꯩ ꯉꯥꯏꯍꯥꯛꯇꯪ ꯂꯩꯔ ꯎꯕꯥꯛ ꯋꯥꯠꯂꯦ ꯉꯥꯛꯇꯪ ꯂꯩꯔꯒ ꯑꯗꯨꯒꯤ ꯀꯩꯅꯣ ꯈꯤꯇꯪ ꯋꯥꯠꯂꯦ ꯉꯥꯛꯇꯪ ꯂꯩꯔꯒ ꯁꯤꯃꯦꯟ ꯋꯥꯠꯂꯦꯒ ꯑꯁ ꯃꯔꯨꯞ ꯕꯖꯥꯔꯁꯤ ꯆꯠꯃꯟꯗꯅ ꯅꯣꯡꯃꯗ ꯇꯔꯥ ꯪꯀꯨꯟꯗꯪ ꯆꯠꯂꯃꯤꯅ ꯆꯞ ꯃꯥꯟꯅꯔꯦ ꯇꯟ ꯇꯟꯅ ꯂꯣꯏꯅꯃꯛ
ꯃꯥꯅꯦ ꯑꯗꯨꯅꯦ ꯍꯣꯏ ꯃꯔꯨꯞ ꯑꯗꯨ ꯑꯗꯨꯝ ꯁꯦꯟ ꯅꯨꯡ ꯆꯤꯟꯕ ꯃꯇꯥꯡ ꯌꯥꯎꯔꯁꯨ ꯃꯔꯨꯞ ꯑꯗꯨꯝ ꯄꯥꯎꯒ ꯑꯗꯨꯝ ꯍꯥꯏꯔꯛꯑꯣꯍꯦ ꯑꯗꯨꯝ
ꯎꯝ ꯌꯥꯏ ꯌꯥꯏ ꯑꯗꯨꯅꯤꯅꯦ ꯃꯔꯨꯞ ꯈ꯭ꯔꯒ ꯄꯥꯡꯅꯥꯗ꯭ꯔꯗꯤ ꯀꯔꯥꯏꯗꯩ ꯌꯨꯝ ꯀꯩ ꯁꯥꯕ ꯍꯥꯏꯁꯦ ꯑꯩꯈꯣꯏꯅ ꯀꯔꯣꯔꯄꯇꯤ ꯑꯗꯨ ꯍꯦꯛ ꯑꯣꯏꯔꯨꯕꯅꯅꯦ
ꯃꯥꯅꯦ ꯃꯥꯅꯦ ꯃꯔꯨꯞ ꯍꯌꯦꯡ ꯃꯔꯨꯞꯅ ꯉꯝꯃꯀꯥꯟꯗ ꯑꯃꯨꯛ ꯃꯔꯨꯞꯅ ꯑꯃꯨꯛ ꯃꯇꯦꯡ ꯑꯃꯨꯛ ꯂꯧꯕ ꯍꯥꯏꯕꯗꯨꯅꯤ
ꯎꯝ
ꯗꯨꯀꯥꯟꯁꯤ ꯍꯧꯖꯤꯛ ꯄꯣꯠ ꯁꯤꯠꯄꯁꯤ ꯀꯩꯅꯣ ꯇꯧꯋꯦꯕ ꯑꯩꯈꯣꯏꯒꯤ ꯀꯌꯥꯝ ꯍꯦꯟꯅ ꯁꯤꯠꯄꯗꯤ ꯑꯣꯏꯗꯦꯕꯀꯣ ꯑꯗꯨꯒꯤ ꯑꯩꯅ ꯀꯣꯛ ꯁꯨꯇꯤ ꯀꯣꯛ ꯂꯧꯊꯣꯛꯄꯅꯦꯕ ꯉꯁꯤꯗꯣ
ꯎꯝ ꯎꯝ
ꯇꯤ ꯂꯧꯔ ꯂꯧꯔꯔꯣꯏꯗꯅꯦ ꯑꯉꯥꯡꯁꯤ ꯈꯤꯇꯃꯛ ꯊꯥꯗꯣꯛꯄꯗ ꯑꯃꯨꯛ ꯃꯣꯏꯁꯨ ꯑꯃꯨꯛ ꯕ꯭ꯔꯝ ꯆꯠꯄ ꯃꯇ ꯑꯇꯥꯡꯕ ꯌꯥꯎꯕꯅꯤꯅꯀꯣ ꯑꯩꯅ ꯑꯃꯨꯛꯀ ꯌꯦꯡꯁꯤꯟꯗꯔꯗꯤ ꯌꯥꯗ ꯌꯥꯗꯕꯅꯤꯅ ꯑꯗꯨꯝ ꯃꯤ ꯍꯥꯡꯉꯦꯅ ꯀꯣ ꯉꯁꯤꯗꯤ ꯁꯨꯇꯤ ꯀꯣꯛ ꯂꯧꯔꯒꯦꯗꯅ ꯂꯧꯕ ꯏꯇꯥꯎꯁꯨ ꯋꯥꯔꯤ ꯁꯥꯟꯗ ꯀꯨꯏꯔꯦꯗ
ꯎꯝ ꯅꯣꯡꯐꯗꯁꯨ ꯁꯨꯇꯤ ꯂꯧꯊꯣꯛꯑ ꯏꯃꯨꯡꯒ ꯐꯖꯅ ꯄꯨꯜꯂꯒ ꯅꯨꯡꯉꯥꯏꯊꯣꯛꯑꯒ ꯑꯍꯥꯎꯕ ꯑꯃ
ꯎꯝ ꯃꯥꯅꯦ ꯃꯥꯅꯦ ꯑꯗꯨꯅꯦ ꯀꯩꯗꯧꯅꯤ ꯍꯌꯦꯡ ꯍꯌꯦꯡ ꯅꯪꯅ ꯈꯔ ꯅꯨꯡꯉꯥꯏꯕꯗꯨꯅ
ꯎꯝ ꯃꯥꯅꯤ ꯃꯥꯅꯤ ꯃꯔꯨꯞꯇꯤ ꯑꯗꯨꯗꯤ ꯉꯁꯤ ꯑꯍꯥꯎꯕ ꯑꯃ ꯆꯥꯔꯝꯗꯧ ꯃꯥꯜꯂꯦ ꯀꯔꯤ ꯃꯊꯦꯜ ꯆꯥꯔꯕ ꯍꯥꯏꯁꯦ
ꯑꯍꯥꯎꯕ ꯑꯃ ꯆꯥꯥꯔꯦ ꯁꯨꯇꯤ ꯂꯧꯔꯥꯃꯤꯅ ꯑꯉꯥꯡ ꯁꯤꯡꯗꯨ ꯑꯁ ꯀꯩꯅꯣ ꯇꯧꯔꯁꯦ ꯑꯗ ꯌꯦꯟ ꯑꯃ ꯀꯣꯛ ꯇꯧꯔ ꯌꯦꯟ ꯑꯩꯈꯣꯏꯒꯤ ꯃꯩꯇꯩ ꯌꯦꯟ ꯍꯥꯏꯇꯥꯔꯦ ꯗ ꯑꯩ ꯅꯨꯄꯤꯗꯁꯨꯃꯥꯏ ꯇꯦꯟ ꯆꯥꯅꯤꯡꯉꯦꯗ ꯕꯣꯏꯂ꯭ꯔ ꯀꯩꯀꯁꯦ ꯃꯣꯏ ꯆꯥꯃꯟ ꯆꯥꯅꯤꯡꯗ꯭ꯔꯦ ꯑꯗꯨꯅ ꯃꯩꯇꯩ ꯌꯦꯟ ꯑꯃ ꯅꯍꯥꯟꯗꯒꯤ ꯍꯥꯏꯅꯔ ꯊꯤꯔ ꯊꯝ ꯂꯕ ꯃꯥ ꯍꯥꯏ ꯇꯥꯥꯔꯦ ꯀꯦꯖꯤ ꯑꯍꯨꯝ
ꯑꯣ
ꯑꯍꯨꯝ ꯃꯈꯥꯏꯃꯨꯛ ꯇꯥꯔꯦ ꯐꯖꯔꯦ ꯑꯗꯨꯃ ꯇꯧꯔꯒ ꯆꯥꯔꯦ ꯑꯨꯝ
ꯑꯨꯝ
ꯇꯥꯎꯔꯤ ꯀꯔꯤ ꯃꯊꯦꯜ ꯆꯥꯒꯦ ꯉꯁꯤꯕꯨ
ꯃꯔꯨꯞ ꯃꯁꯤꯗꯤ ꯑꯩꯗꯤ
ꯆꯥꯛꯁꯨ ꯀꯌꯥ ꯆꯥꯅꯤꯡꯗ ꯀꯥꯡꯁꯣꯏ ꯑꯣꯏ ꯇꯧꯔꯤꯕꯣ ꯑꯩꯈꯣꯏꯒꯤ ꯁꯧꯒꯔꯤ ꯀꯥꯡꯁꯣꯏ ꯑꯃ ꯇꯧꯔꯒ ꯕꯣꯔꯥꯃ ꯍꯧꯔꯆꯥꯏ ꯃꯔꯨꯞ
ꯐꯩ ꯑꯗꯨꯁꯨ ꯍꯥꯎꯕꯅꯤ ꯀꯩꯅꯣ ꯁꯧꯒꯤ ꯀꯥꯡꯁꯣꯏ ꯄꯦꯡꯍꯥꯢ
ꯎꯝ ꯁꯧꯁꯤꯁꯨ ꯆꯝꯅ ꯊꯣꯡꯉꯦ ꯑꯗꯣ ꯕꯣꯔꯥꯗꯣ ꯐꯖꯅ ꯍꯧ ꯑꯩ ꯁꯨꯝ ꯃꯄꯥꯟꯗꯩ ꯂꯩꯔꯨꯕꯗꯤ ꯌꯥꯕ ꯑꯗꯨꯢꯁꯨ ꯍꯧꯔꯖꯥꯕꯒꯤ ꯕꯤꯠꯇꯨ ꯅꯨꯡꯉꯥꯏꯕꯩꯀꯣ ꯃꯍꯥꯎꯁꯨ ꯊꯧ ꯌꯥꯝ ꯌꯥꯝꯗꯕꯤꯗ ꯊꯥꯎ ꯐꯕꯅ ꯇꯧꯔ ꯍꯧꯕꯁꯨ
ꯃꯥꯒꯤ ꯆꯥꯅ ꯆꯥꯅꯕ ꯍꯥꯏꯇꯥꯔꯦ ꯆꯤꯟꯖꯥꯛꯀꯤ ꯊꯥꯎ ꯑꯃꯒ ꯆꯥꯝꯊꯣꯡ ꯊꯣꯡ ꯑꯃꯒ ꯊꯧꯉꯥꯛꯇ ꯆꯥꯕ ꯐꯕ ꯅꯠꯇꯕꯅꯤꯅ
ꯑꯗꯨꯅꯤ ꯇꯧꯋꯤꯁꯨ
ꯈꯪꯗꯦꯅꯦ ꯍꯧꯖꯤꯛ ꯀꯥꯟꯁꯦ ꯑꯁ ꯄꯣꯠ ꯆꯩꯁ ꯌꯥꯝ ꯇꯥꯡꯈꯠꯂꯦꯅꯦ ꯇꯥꯎ
ꯀꯩ ꯄꯣꯠꯆꯩ ꯀꯥꯏꯅꯣꯅꯣ ꯄꯪ ꯀꯥ ꯇꯥꯡꯈꯂꯤ ꯊꯥꯎꯅ ꯐꯪꯗ꯭ꯔꯤꯕ
ꯍꯣꯏ ꯃꯥꯅꯦ ꯑꯗꯨꯅꯦ ꯍꯥꯢꯁꯦ
ꯑꯣꯏꯕ ꯀꯔꯕꯅꯤꯀꯣ
ꯃꯤ ꯃꯤꯒꯤꯗ ꯉꯥꯏꯔꯦ ꯍꯣꯡꯉꯁꯦ ꯍꯧꯖꯤꯛꯀꯥꯟꯁꯦ ꯑꯁ ꯈꯪꯗꯦ ꯑꯩꯈꯣꯏ ꯂꯩꯕꯥꯛꯁꯤ ꯄꯨꯥ ꯀꯩꯅꯣꯝ ꯇꯧꯔꯦ ꯍꯧꯖꯤꯛꯀꯥꯟꯁꯤ
ꯀꯥꯏꯗꯒꯤ ꯀꯔꯤ ꯀꯔꯤ
ꯁꯥꯕꯅ ꯑꯪ ꯃꯥꯅꯤ
ꯃꯔꯨꯞ ꯑꯗꯨꯅꯤ ꯌꯨꯝꯒꯤ ꯑꯉꯥꯡ ꯅꯨꯄꯤ ꯑꯉꯥꯡꯗꯨꯁꯨ ꯄꯨꯔꯒ ꯅꯣꯡꯃ ꯄꯨꯂꯞ ꯆꯥꯛ ꯆꯥꯔ ꯆꯥꯁꯤꯗꯅ
ꯌꯥꯏ ꯌꯥꯏ ꯌꯥꯏ ꯂꯥꯎꯦ ꯆꯥꯁꯦ ꯍꯧꯖꯤꯛꯀꯤ ꯏꯇ ꯎꯝ ꯌꯥꯏ ꯌꯥꯏ ꯏꯇ ꯎꯝ ꯌꯥꯏ ꯌꯥꯏ ꯆꯥ ꯑꯗꯨꯅꯤꯇ
ꯄꯥꯛ ꯇꯣꯏꯅ ꯂꯥꯛꯇꯕꯅꯤꯅ ꯃꯔꯨ ꯑꯣꯏꯏꯗ ꯅꯣꯡꯐꯥꯎ ꯊꯦꯡꯅꯀꯥꯟꯗ ꯑꯉꯥꯡꯁꯤꯡ ꯅꯨꯄꯤ ꯑꯉꯥꯡꯁꯨ ꯌꯥꯎꯔ ꯆꯥꯔꯕꯅꯤ
ꯃꯥ ꯃꯥ ꯑꯗꯨꯅ ꯐꯩ ꯑꯗꯨꯅ ꯎꯝ ꯆꯥꯁꯦ ꯍꯧꯖꯤꯛꯀꯤ ꯍꯩꯀꯣꯜ ꯂꯩꯀꯣꯜꯗ ꯆꯠꯂꯒ ꯆꯥꯔꯁꯨ ꯌꯥꯔꯦ ꯑꯗꯨꯒ ꯃꯔꯨꯞ ꯀꯣꯏꯗ ꯆꯥ ꯌꯥꯏ ꯌꯥꯏ ꯑꯗꯨꯏ ꯑꯃ ꯆꯥꯀꯣ ꯑꯗꯨꯗ ꯀꯣꯠꯂꯨꯁꯨ ꯌꯥꯏꯗꯅ ꯂꯣꯏꯔꯒ ꯎꯝ ꯑꯉꯥꯡꯁꯤꯡꯗꯨꯒꯀꯣꯣ ꯎꯝ
ꯍ ꯀꯣꯟ ꯆꯂ ꯀ ꯃꯣꯏ ꯃꯣꯏ ꯁꯨꯝ ꯅꯨꯡꯉꯥꯏ ꯃꯣꯏꯅ ꯍꯔꯥꯎꯖꯕꯁꯨ ꯉꯥꯏꯗꯅ
ꯎꯝ
ꯎꯝ ꯑꯗꯨꯗ ꯆꯠꯂꯨꯁꯤ ꯆꯠꯂꯨꯁꯨ ꯌꯥꯏ
ꯎꯝ ꯆꯠꯁꯤ ꯑꯗꯨꯅꯤ ꯑꯩꯁꯨ ꯃꯔꯨꯞ ꯃꯊꯪ ꯊꯥꯗ ꯃꯔꯨꯞ ꯑꯩ ꯒꯥꯔꯤ ꯑꯃ ꯂꯧꯒꯦꯗ ꯈꯜꯂꯤꯌꯦ ꯑꯆꯧꯕ ꯑꯃ ꯍꯥꯏꯇꯥꯔꯦ ꯑꯣꯗ ꯐꯖꯅ ꯄꯨꯂꯞ ꯆꯠꯂꯣꯁꯤ ꯀꯣꯏ ꯍꯥꯏ ꯑꯇꯥ
ꯌꯥꯏ
ꯑꯣꯗ ꯂꯧꯂꯒ ꯑꯣꯏꯣꯏꯗꯔ ꯋꯥꯁꯤ ꯐꯖꯅ
ꯎꯝ ꯍꯣꯏ ꯍꯣꯏ ꯃꯔ ꯆꯁꯤ ꯑꯗꯨꯅꯤ ꯃꯔꯔ
ꯃꯔꯨꯞ ꯑꯗꯨ ꯎꯝ ꯑꯗꯨꯛꯀꯤ ꯎꯝ ꯃꯥꯅꯤ ꯃꯥꯅꯤ ꯃꯔꯨꯞꯀꯤ ꯅꯍꯅꯤ ꯊꯥꯈꯤꯕ ꯑꯦꯛꯖꯥꯝꯗꯨꯕꯨ ꯃꯊꯪ ꯊꯥꯗꯒ ꯍꯥꯏꯗꯣꯛꯅꯤ ꯍꯥꯏꯅ ꯇꯥꯕ꯭ꯔꯣ
ꯑ ꯑꯥ ꯍꯥꯏ ꯍꯥꯏꯗꯣꯀꯦꯛ ꯑꯥꯅꯤ ꯃꯔꯨꯞ ꯑꯁ ꯃꯤꯍꯨꯜ ꯊꯥꯎꯟ ꯁꯨꯇꯤꯗ ꯃꯔꯨꯞ
ꯈꯪꯉꯦꯗꯅ ꯃꯥꯔꯨꯞ
ꯃꯥꯅꯤ ꯃꯥꯅꯤ ꯐꯔꯦ ꯐꯔꯦ ꯃꯔꯨꯞ ꯑꯗꯨꯗꯤ ꯍꯌꯦꯡ ꯅꯣꯡꯃ ꯐꯖꯅ ꯊꯦꯡ
ꯍꯣꯏ ꯍꯣꯏ ꯍꯣꯏ ꯃꯥꯔꯨꯞ ꯎꯝ ꯍꫭꯏ ꯍꯣꯏ ꯃꯥꯔꯨꯞ ꯊꯝꯃꯦ
ꯃꯇꯝꯁꯦ ꯌꯥꯔꯛꯇ꯭ꯔꯦꯕ ꯊꯝꯃꯦ ꯊꯝꯃꯦ